ꯅꯣꯏ ꯅꯣꯏ ꯀꯩ ꯊꯣꯡꯉꯒꯦ
ꯍ
ꯑꯧ ꯅꯣꯏ ꯀꯩ ꯊꯣꯡꯉꯒꯦ
ꯑꯁ ꯉꯁꯤꯗꯤ ꯀꯩꯅꯣ ꯊꯣꯡꯉꯦ ꯑꯩꯈꯣꯏꯒꯤ ꯅꯍꯥꯟ ꯂꯥꯏ ꯑꯃ ꯈꯨꯔꯨꯝꯕꯗ ꯑꯩꯈꯣꯏꯒꯤ ꯏꯟꯁꯥꯡ ꯅꯥꯄꯤ ꯀꯩꯀꯩ ꯄꯤꯔꯛꯄꯒꯤ ꯑꯩꯈꯣꯏ ꯃꯌꯥꯟ ꯃꯌꯥꯟ ꯂꯩꯕꯁꯤꯡꯗꯣ ꯀꯣꯕꯤ꯫ ꯒꯨꯝꯕ ꯑꯗꯒꯤ ꯍꯋꯥꯏ ꯑꯁꯥꯡꯕꯤ ꯑꯗꯒꯤ ꯑꯗꯨ ꯀꯩꯀꯥꯗꯣ ꯍꯥꯏꯗꯤ ꯈꯥꯃꯦꯟ ꯑꯁꯤꯟꯕ ꯈꯔꯒ ꯊꯥꯎ ꯉꯧꯔꯒ ꯊꯣꯡꯒꯦꯅ ꯇꯧꯔꯤꯌꯦ꯫ ꯑꯣ ꯅꯣꯏꯗꯤ ꯆꯥꯛ ꯊꯣꯡꯒ꯭ꯔꯕꯣ꯫
ꯑꯩꯈꯣꯏꯗꯤ ꯂꯣꯏꯔꯒꯨꯝꯕꯅꯤꯗ ꯆꯥꯒꯗꯕ ꯇꯪ ꯉꯥꯏꯔꯦ꯫
ꯑꯣ ꯀꯩ ꯏꯟꯖꯥꯡ ꯊꯣꯡꯉꯒꯦ꯫
ꯆꯝꯊꯣꯡ ꯊꯣꯡꯉꯦ ꯑꯩꯈꯣꯏꯒꯤꯗꯤ꯫
ꯑꯣ꯫ ꯑꯗꯨꯅ꯫
ꯍꯌꯦꯡ ꯀꯩꯅꯣ ꯍꯦꯛꯄ ꯆꯠꯄ ꯅꯣꯏ ꯆꯦ ꯌꯥꯎꯒꯗ꯭ꯔꯣ꯫
ꯑꯥ ꯌꯥꯎꯅꯤꯌꯦ ꯑꯥ꯫ ꯑꯗꯨꯒ ꯑꯩꯈꯣꯏ ꯃꯃꯥꯡꯒꯤ ꯑꯥ꯫ ꯃꯃꯥꯡꯒꯤ ꯏꯆꯦ ꯑꯅꯤꯗꯣ꯫ ꯑꯗꯨꯁꯨ ꯌꯥꯎꯅꯤꯅ ꯍꯥꯏ ꯑꯗꯨꯅꯦ ꯍꯥꯏꯗꯤ ꯃꯣꯏꯗꯨ ꯅꯍꯥꯟꯈꯩꯕꯨꯗꯤ ꯆꯠꯇ꯭ꯔꯦ ꯑꯗꯣ ꯍꯌꯦꯡꯗꯨꯗꯤ ꯑꯩꯈꯣꯏꯁꯨ ꯁꯨꯝ ꯈꯤꯇꯪ ꯂꯥꯞꯅ ꯆꯠꯇꯧꯕ ꯑꯣꯏꯕꯅꯤꯅ꯫ ꯃꯣꯏꯁꯨ ꯁꯨꯝ ꯌꯥꯎꯅꯤꯡꯉꯦꯌꯦ꯫ ꯑꯗꯣ ꯍꯌꯦꯡꯗꯣ ꯆꯠꯂꯁꯦ꯫
ꯍꯣꯏ ꯑꯗꯨꯗꯤ ꯍꯌꯦꯡ ꯄꯨꯡ ꯑꯍꯨꯝ ꯃꯈꯥꯏ ꯁꯤꯗꯒ ꯁꯤꯗ ꯆꯠꯁꯤꯔꯣ ꯃꯔꯤꯗꯩ ꯆꯠꯂꯨꯁꯤꯔꯣ꯫
ꯍꯣꯏ ꯑꯗꯣ ꯎꯝ ꯑꯗꯨꯝ ꯍꯧꯒꯠꯅꯕꯗꯤ ꯍꯥꯏꯗꯤ ꯉꯥꯏꯊꯣꯛ ꯉꯥꯏꯁꯤꯟ ꯇꯧꯕꯗꯣ ꯑꯃꯨꯛ ꯊꯦꯡꯈꯤꯅꯤꯕ ꯍꯥꯏꯗꯤ꯫ ꯂꯥꯞꯄꯅꯤꯅ ꯍꯜꯂꯛꯄꯗꯣ ꯑꯃꯨꯛ ꯐꯔꯛ ꯇꯥꯅꯤ꯫ ꯑꯗꯨꯗꯨꯅ ꯍꯥꯏꯗꯤ ꯑꯍꯨꯝ ꯃꯈꯥꯏꯒꯨꯝꯕ꯫ ꯑꯗꯥꯏꯗ ꯍꯧꯒꯠꯂꯦꯗꯅ ꯑꯗꯨꯗꯨꯒ ꯑꯗꯨꯝ ꯑꯩꯈꯣꯏ ꯂꯣꯏꯁꯤꯟꯕ ꯀꯩꯀꯩ ꯇꯧꯔ꯫ ꯑꯗꯨꯝ ꯄꯨꯡ ꯃꯔꯤꯗꯒꯤ ꯑꯗꯨꯝ ꯆꯠꯂꯖꯦ꯫
ꯑ ꯍꯌꯦꯌꯦꯦ
ꯎꯝ ꯑꯗꯨꯗꯤ ꯆꯠꯇꯕꯗꯣ ꯍꯥꯏꯗꯤ ꯈꯔ ꯁꯥꯡꯕ꯫ ꯅꯤꯅ ꯑꯗꯒꯤ ꯆꯠꯈꯤꯕꯒꯤꯕꯨꯗꯤ꯫ ꯉꯜꯂꯤꯕꯅꯤꯅ ꯈꯔ꯫ ꯐꯔꯅꯤ ꯑꯗꯣ ꯍꯜꯂꯛꯄꯗꯨꯗꯤ ꯅꯨꯡꯁꯥꯁꯨ ꯊꯣꯛꯄ ꯃꯇꯝ ꯑꯣꯏꯕꯅꯤꯅ ꯍꯥꯏꯗꯤ꯫ ꯌꯥꯝ ꯁꯥꯅꯤꯗꯅ꯫ ꯑꯗꯨꯅ ꯑꯗꯩꯩ ꯈꯣꯡꯅꯁꯨ ꯍꯜꯂꯛ ꯇꯧꯕꯅꯤꯅ ꯑꯩꯈꯣꯏꯗꯤ ꯑꯗꯨ ꯃꯇꯝꯗꯣ ꯈꯤꯇꯪ ꯉꯟꯈꯠꯅ ꯇꯧꯔꯒ ꯆꯠꯍꯧꯗ꯭ꯔꯒꯗꯤ꯫
ꯑꯗꯨꯗꯤ ꯀꯩꯅꯣ ꯈꯦꯡ ꯈꯦꯡꯖꯣꯡꯗꯨ ꯄꯥꯗꯤ ꯈꯔ ꯍꯦꯛꯂꯛꯑꯁꯤꯅꯦ ꯁꯤꯡꯖꯨꯒꯩ ꯈꯣꯠꯂ ꯆꯥꯅꯕ꯫
ꯍꯣꯏ ꯌꯥꯏꯌꯦ ꯑꯗꯒꯤ ꯑꯥ ꯃꯣꯏꯗꯣ ꯑꯥ ꯊꯝꯕꯥꯟ ꯁꯥꯠꯄꯖꯥꯠꯂꯣ ꯑꯩꯗꯤ ꯑꯃꯨꯛꯇꯕꯨ ꯆꯠꯇ꯭ꯔꯤ꯫
ꯈꯪꯗꯦꯅꯦ ꯊꯝꯕꯥꯜ ꯁꯥꯠꯂ ꯖꯥꯠꯂꯥ꯫ ꯑꯩꯁꯨ ꯆꯇ꯭ꯔꯤꯅꯦ ꯃꯣꯏ ꯉꯍꯥꯟ ꯆꯠꯂꯨꯕ ꯀꯥꯡꯒꯨ꯫ ꯑꯗꯨꯁꯨ ꯍꯪꯍꯧꯗ꯭ꯔꯦ꯫
ꯍꯣꯏ ꯍꯥꯏꯗꯤ ꯊꯝꯕꯥꯜꯗꯣ ꯁꯥꯠꯂꯗꯤ ꯍꯥꯏꯗꯤ꯫ ꯀꯔꯝꯕꯅꯣ ꯍꯥꯏꯗꯤ ꯊꯝꯕꯥꯜ ꯑꯉꯥꯡꯕ ꯑꯩꯈꯣꯏꯒꯤ꯫ ꯆꯥꯃꯒ ꯑꯥ ꯀꯌꯥꯅꯣ ꯄꯥꯟꯕ ꯍꯥꯏꯕꯗꯣ ꯊꯝꯕꯥꯜ ꯃꯅꯥꯗꯣ꯫
ꯑꯥ꯫
ꯒꯤ ꯂꯩ ꯃꯆꯨꯗꯣ ꯍꯥꯏꯗꯤ ꯑꯗꯨꯗꯣ ꯍꯤꯗꯥꯛꯁꯨ ꯌꯥꯝ ꯀꯥꯟꯅꯩꯌꯦꯅ ꯍꯥꯏꯕ ꯑꯗꯨ ꯉꯍꯥꯟ ꯑꯩꯈꯣꯏꯗꯁꯨ ꯍꯥꯏꯕꯗꯤ ꯐꯅꯌꯥꯝꯗꯤ ꯂꯩꯔꯝꯃꯤꯅꯦ ꯑꯗꯨꯗꯨꯒꯅꯦ ꯑꯩꯈꯣꯏꯁꯦ ꯍꯥꯏꯗꯤ ꯕꯥꯥꯞ ꯑꯣꯏꯍꯧꯗꯗꯅ ꯐꯖꯅ ꯈꯪꯍꯧꯗꯗꯅ ꯂꯣꯏꯅ ꯂꯪꯊꯣꯛꯎꯔꯕ ꯑꯗꯨꯗꯨꯒ ꯂꯣꯏꯔꯀꯥꯟꯗ ꯑꯃꯨꯛ ꯍꯥꯏꯗꯤ ꯑꯃꯨꯛ ꯈꯪꯉꯛꯑꯦ ꯍꯥꯏꯗꯤ ꯍꯤꯗꯥꯛ ꯀꯩꯀꯩ ꯀꯥꯟꯅꯩꯁꯦ ꯑꯗꯨꯝ ꯃꯤꯁꯤꯡꯁꯦ ꯍꯥꯏꯗꯤ ꯃꯅꯥꯁꯦ꯫ ꯁꯨꯝ ꯀꯪꯍꯜꯂꯒ ꯑꯗꯨꯝ ꯊꯝꯅꯕꯖꯥꯠꯅꯤꯗ ꯍꯤꯗꯥꯛ ꯑꯣꯏꯅ ꯁꯤꯖꯤꯟꯅꯅꯕꯒ ꯑꯗꯣ ꯑꯩꯈꯣꯏꯗꯤ ꯎꯝ ꯍꯣꯏ꯫
ꯑꯗꯣ ꯑꯁ ꯍꯧꯖꯤꯛꯇꯤ ꯊꯝꯆꯦꯠ ꯃꯇꯝꯗꯤ ꯈꯔ ꯋꯥꯠꯂꯝꯈꯤꯅꯤꯅꯦ
ꯋꯥꯠꯂꯤꯗꯤ
ꯍꯣꯏ ꯑꯗꯨꯅꯦ ꯑꯁ ꯊꯝꯆꯦꯠ ꯇꯨꯝ ꯆꯥꯅꯤꯡꯉꯦꯗ ꯍꯥꯏꯗꯤ ꯊꯝꯆꯦꯠꯁꯦ ꯆꯥꯕꯗ ꯑꯗꯨꯝ ꯑꯣꯏꯅꯝꯕꯅꯦꯕ ꯍꯥꯏꯗꯤ꯫ ꯆꯥꯕꯕꯨ ꯍꯧꯈ꯭ꯔꯗꯤꯀꯣ
ꯎꯝ
ꯀꯥꯡ ꯑꯗꯥꯏꯗꯒꯗꯤ ꯑꯗꯨꯝ ꯐꯖꯅ ꯃꯄꯨꯡ ꯐꯥꯅ ꯊꯣꯛꯂꯛꯀꯗꯕ ꯃꯥꯜꯂꯦ
ꯑꯥ ꯀꯩꯅꯣꯁꯨ ꯁꯦꯝꯁꯦ ꯍꯥꯏꯅꯕꯅꯦ ꯎꯇꯤꯒ ꯈꯦꯆꯤꯒꯁꯨ ꯁꯦꯝꯁꯦꯅ ꯍꯥꯏꯅꯕꯅꯦ꯫
ꯍꯣꯏ ꯌꯥꯌꯦ ꯁꯦꯝ
ꯁꯣꯏꯗꯣ ꯎꯁꯣꯏ ꯎꯇꯤꯗꯣ ꯈꯔ ꯊꯣꯡꯉ ꯌꯥꯝ ꯌꯥꯝꯗ꯭ꯔꯤꯗꯥ ꯈꯦꯖꯤꯗꯨꯅ ꯀꯨꯀꯔ ꯑꯃ ꯀꯥꯝꯃꯒ꯫
ꯍꯣꯏ ꯌꯥꯏꯌꯦ ꯑꯝ ꯑꯗꯣ ꯑꯆꯥꯔ ꯑꯃꯁꯨ ꯌꯥꯎꯍꯟꯖꯦ ꯍꯟꯗꯛꯇꯤ꯫
ꯎꯝ ꯑꯆꯥꯔꯗꯣ ꯁꯦꯝꯕ ꯑꯩ ꯑꯩꯗꯤ ꯀꯌꯥ ꯈꯪꯗ꯭ꯔꯦ ꯅꯣꯏꯅ ꯁꯦꯝ ꯇꯥꯔꯦ
ꯍꯣꯏ ꯑꯆꯥꯔ ꯁꯦꯝꯕꯗꯣ ꯍꯥꯏꯗꯤ ꯑꯩꯁꯨ ꯌꯨꯝꯗꯕꯨ ꯕꯨꯗꯤ ꯐꯖꯅꯕꯨꯗꯤ ꯑꯃꯨꯛꯇꯗꯤ ꯍꯥꯏꯗꯤ ꯑꯩꯁꯨ ꯐꯣꯟꯗ ꯀꯩꯗ ꯌꯦꯡꯕꯗ ꯑꯗꯨꯝ ꯑꯗꯨꯝ ꯑꯗꯨꯃꯥꯏꯅ ꯍꯥꯏꯗꯤ ꯁꯤ ꯌꯦꯡꯉꯒ ꯁꯦꯝꯕꯗꯤ ꯑꯗꯨꯝ ꯍꯩꯅꯤꯕ
ꯎꯝ
ꯑꯗꯨ ꯑꯗꯨꯝ ꯍꯥꯏꯗꯤ ꯃꯣꯏꯒꯤ ꯏꯁꯇꯦꯞꯇꯣ ꯀꯥꯟꯗ꯭ꯔꯒ ꯂꯣꯏꯔꯦꯗꯒꯤ ꯌꯥꯝ ꯀꯟꯅ ꯈꯨꯠ ꯆꯪꯕ ꯄꯣꯠꯁꯨ ꯅꯠꯇ ꯠꯇꯕꯅꯤꯅ ꯊ ꯃꯥꯥꯏꯁꯌꯥꯃꯒ ꯑꯗꯨ ꯆꯥꯔꯁꯦ
ꯎꯝ ꯈꯔ ꯉꯟꯅ ꯁꯦꯝ ꯁꯥꯗꯗꯤ ꯇ ꯇꯧꯗ ꯑꯗꯨꯗꯤ ꯌꯥꯔꯣꯏꯅꯦ
ꯍꯣꯏ ꯌꯥꯏꯌꯦ ꯍꯥꯏꯗꯤ ꯑꯗꯨꯝ ꯊꯦꯡꯒꯜꯂꯤꯗꯅꯀꯣ
ꯑ
ꯑꯗꯣ ꯑꯩꯈꯣꯏꯒꯤꯁꯦ ꯍꯥꯏꯗꯤ ꯍꯟꯗꯛꯀꯤꯁꯦ ꯈꯦꯆ꯭ꯔꯤꯒ ꯍꯥꯏꯗꯤ ꯎꯠꯇꯤꯒ ꯑ ꯆꯥꯔꯒ ꯑꯗꯨꯝ ꯁꯨꯃꯥꯏꯅ ꯁꯨꯝ ꯇꯧꯔꯁ ꯍꯥꯏꯔꯣ ꯅꯠꯇ꯭ꯔꯒ ꯑꯩꯈꯣꯏ ꯌꯦꯟꯒꯨꯝꯕ ꯌꯥꯎꯒꯤꯁꯦ ꯍꯥꯏꯔꯣ ꯌꯥꯎꯔꯔꯣꯏꯁꯦ ꯍꯥꯏꯔꯣ
ꯑꯗꯨꯝꯕꯗꯤ ꯌꯥꯎꯔꯒꯨꯝꯁꯦ ꯁꯤꯡꯖꯨ ꯑꯣꯏꯅ ꯇꯧꯔꯒ ꯀꯂꯤꯖꯅꯥꯗꯣꯅꯁꯤ ꯆꯦꯃꯁꯦꯅ ꯍꯥꯏꯅꯔꯕꯅꯦ
ꯑꯣ ꯍꯣꯏ ꯍꯥꯏꯗꯤ ꯎꯝ ꯁꯥ ꯉꯥꯁꯦ ꯑꯃꯨꯛ ꯈꯤꯇꯪ ꯂꯥꯞꯅ ꯊꯝꯃꯒꯀꯣ ꯌꯥꯏ ꯑꯗꯨꯗꯒꯤ ꯍꯥꯏꯗꯤ ꯁꯤꯡꯖꯨꯗꯨꯁꯨ ꯑꯩꯈꯣꯏꯒꯤ ꯃꯤꯃꯤ ꯀꯩꯀꯩ ꯑꯆꯥꯄꯣꯠ ꯑꯇꯩ ꯑꯇꯩ ꯑꯥ ꯆꯠꯂꯔꯣꯏꯁꯦꯕ ꯍꯥꯏꯗꯤ ꯃꯅꯥ ꯃꯁꯤꯡꯒꯦꯟ ꯑꯥ ꯑꯗꯨꯃꯥꯏꯅ ꯑꯣꯏꯅ ꯇꯧꯔꯁꯦ
ꯎꯝ
ꯃꯔꯣꯏ ꯃꯄꯥꯡ ꯐꯖꯅ ꯕꯦꯁꯣꯟ ꯀꯩꯀꯩ ꯑꯗꯒꯤ ꯍꯋꯥꯏ ꯑꯁꯨꯕꯒꯨꯝꯕ ꯊꯣꯏꯗꯤꯡꯒꯨꯝꯕ ꯑꯣꯏꯅ ꯍꯥꯞꯄꯒꯀꯣ
ꯍꯣꯏ ꯃꯪꯒꯜ ꯄꯣꯛꯄꯗꯣ ꯉꯧꯔꯒ ꯁꯨꯒꯥꯏꯔ ꯍꯥꯞꯄꯗꯣ ꯑꯗꯨꯁꯨ ꯌꯥꯎꯒꯨꯝ ꯇꯧꯗꯥꯏꯅꯦ
ꯑ ꯌꯥꯏ
ꯑꯗꯨꯁꯨ ꯃꯍꯥꯎ ꯑꯃ ꯊꯣꯛꯇꯥꯏꯅꯦ
ꯑꯥ ꯊꯣꯛꯄꯅꯦ ꯍꯥꯏꯗꯤ ꯁꯤꯡꯖꯨꯒ ꯌꯥꯝ ꯄꯛꯅꯕꯅꯦ ꯑꯥ ꯑꯗꯣ ꯍꯥꯏꯗꯤ ꯀꯦꯂꯤꯆꯅꯥꯗꯣ ꯑꯩꯈꯣꯏ ꯎ ꯃꯨꯟꯕꯒꯤ ꯆꯥꯡꯗꯪ ꯇꯧꯔꯒ ꯀ ꯍꯥꯏꯗꯤ ꯌꯥꯝ ꯍꯦꯟꯖꯟꯅ ꯀꯥꯝꯗ ꯐꯕꯤꯗ ꯑꯣꯏꯅ ꯇꯧꯁꯦꯕ ꯍꯥꯏꯗꯤ ꯑꯩꯈꯣꯏ ꯍꯋꯥꯏꯁꯦ ꯃꯅꯨꯡꯗꯅ ꯃꯨꯜꯂꯒ ꯍꯥꯏꯗꯤ ꯃꯄꯥꯟꯗ ꯀꯜꯂꯞ ꯀꯂꯞꯀ ꯇꯧꯔꯒ ꯑꯩꯈꯣꯏꯒꯤ ꯇꯣꯏꯗꯕꯗꯣ ꯑꯗꯨꯅ ꯀꯦꯜꯂꯤ ꯆꯅꯥꯁꯤꯗꯤ ꯗꯤ ꯐꯔꯥ ꯐꯔꯥ ꯂꯥꯎꯔꯒ ꯍꯥꯎꯋꯦꯕ
ꯎꯝ
ꯑꯩꯁꯦ ꯅꯍꯥꯟ ꯌꯨꯝꯗ ꯍꯥꯏꯕꯗꯤ ꯀꯦꯂꯤ ꯆꯅꯥꯗꯣ ꯉꯧꯒꯦꯅ ꯑꯩꯁꯦ ꯐꯖꯅ ꯃꯆꯟꯒ ꯁꯦꯝꯗꯨꯅ ꯀ ꯇꯧꯔꯦꯕ ꯗꯨꯗꯨꯒꯥꯥꯁ ꯀꯥꯝꯕꯗ ꯈꯤꯇꯪ ꯍꯦꯟꯖꯤꯟꯈꯤꯗꯅ ꯑꯩꯈꯣꯏꯒꯤ ꯇꯣꯏꯔ ꯂꯩꯔꯝꯃꯅꯦꯃꯤ
ꯑꯅꯤꯔꯛꯇꯪ ꯀꯥꯝꯃ ꯌꯥꯕꯅꯦ
ꯎꯝ ꯍꯥꯏꯗꯤ ꯑꯩꯅꯅꯦ ꯑꯍꯨꯝꯂꯛ ꯀꯨꯝꯕ ꯀꯥꯝꯃꯨꯔ ꯀꯥꯟ ꯑꯗꯒꯤ ꯑꯩꯈꯣꯏꯒꯤ ꯀꯨꯀꯔꯗꯨꯁꯨ ꯍꯥꯏꯗꯤ ꯃꯅꯤꯟꯗꯣ ꯑꯆꯦꯠꯄ ꯀ ꯀꯥꯝꯃꯨ ꯑꯗꯨꯗꯗꯤ ꯍꯦꯛꯇ ꯐꯖꯅ ꯇꯣꯏꯔ ꯂꯩꯔꯝꯃꯕꯅꯤꯅꯦ ꯑꯗꯨꯅ ꯁꯥꯎꯕꯨꯗꯤ ꯍꯥꯎꯋꯦꯕꯣ ꯑꯗꯣ ꯑꯩꯗꯤ ꯁꯨꯝ ꯃꯑꯣꯡ ꯑꯃ ꯏꯇꯥ ꯇꯥꯗꯕ ꯍ ꯇꯣ ꯑꯗꯣ ꯅꯣꯏꯒꯤ ꯇꯨꯅꯤꯡꯈꯣꯛ ꯍꯧꯕꯗꯣ ꯍꯧꯔꯤꯕꯣ ꯍꯥꯏꯗꯤ ꯍꯌꯦꯡ ꯁꯤꯡꯖꯨꯒꯨꯝꯕ ꯑꯗꯩ ꯀꯦꯂꯤ ꯆꯅꯥꯗꯖꯨ ꯑꯩꯈꯣꯏ ꯁꯣꯏꯔꯒ ꯍꯥꯞꯄꯗꯣ ꯌꯥꯝ ꯍꯥꯎꯕꯅꯦꯕ
ꯑꯩꯈꯣꯏꯒꯤꯗꯗꯤ ꯍꯧꯗ꯭ꯔꯦ ꯑꯗꯣ ꯕꯖꯥꯔꯗꯒꯤ ꯑꯗꯨꯝ ꯂꯩꯔꯤꯁꯤ ꯌꯥꯝ ꯇꯥꯡꯗꯕꯅꯦ ꯂꯨꯄꯥ ꯇꯔꯥ ꯄꯤꯕꯅꯦ ꯃꯔꯥꯗꯣ ꯑꯗꯨꯗꯝ ꯂꯧꯔꯁꯤ
ꯍꯣꯏ ꯃꯔꯥ ꯌꯥꯎꯕꯗ ꯈꯜꯂꯒꯀꯣ
ꯎꯝ ꯂꯨꯄꯥ ꯇꯔꯥꯒꯤ ꯑꯃꯔ ꯑꯅꯤ ꯇꯧꯅꯦꯕ
ꯎꯝ ꯎꯝ ꯑꯗꯣ ꯍꯥꯏꯗꯤ ꯅꯣꯏꯅ ꯕꯖꯥꯔꯗꯣ ꯈꯔ ꯅꯛ ꯄꯅꯤꯅ ꯀꯣꯕꯤꯒꯨꯝꯕꯁꯤꯕꯨ ꯀꯣꯕꯤꯒꯨꯝꯕꯁꯤꯕꯨ ꯍꯧꯖꯤꯛꯁꯤꯕꯨ ꯍꯥꯏꯗꯤ ꯃꯃꯜꯁꯦ ꯀꯃꯥꯏ ꯀꯃꯥꯏ ꯇꯧꯔꯒꯦ ꯌꯥꯝ ꯇꯥꯡꯕ ꯑꯣꯏꯕ꯭ꯔꯣ
ꯀꯣꯕꯤꯁꯦ ꯑꯩꯅ ꯈꯟꯕꯗ ꯂꯨꯄꯥ ꯀꯨꯟꯊ꯭ꯔꯥ ꯅꯤꯐꯨ ꯁ꯭ꯋꯥꯏꯗ ꯂꯩꯔꯝꯗꯧ ꯃꯥꯜꯂꯦ ꯀꯦ ꯖꯤ ꯗ ꯎ
ꯑꯗꯨꯗꯤ ꯍꯥꯏꯗꯤ ꯀꯦ ꯖꯤ ꯑꯃꯃꯨꯛꯇꯛꯇꯤ ꯍꯥꯏꯗꯤ ꯀꯣꯕꯤ ꯌꯥꯝꯗ꯭ꯔꯕ ꯗꯒꯤ ꯑꯅꯤꯃꯨꯛꯀ ꯆꯟꯕꯁꯨ ꯌꯥꯏꯗꯅ
ꯑꯥ ꯑꯩ ꯋꯥꯈꯜꯗꯗꯤ ꯑꯃ ꯃꯈꯥꯏ ꯇꯥꯕꯃ ꯂꯧꯕꯅ ꯐꯗꯧ ꯃꯥꯜꯂꯦ ꯈꯤꯇꯪ ꯆꯥꯎꯦ ꯍꯥꯏꯗꯤ ꯑꯅꯤ ꯂꯧꯅꯤ ꯃꯌꯥꯝ ꯆꯥꯎꯔ ꯀꯩꯗꯧꯅꯤ ꯆꯟ ꯃꯌꯥꯝ ꯍꯥꯄꯛꯇꯣꯏꯅꯤꯅ
ꯍꯣꯏ ꯌꯥꯏꯌꯦ ꯑꯗꯣ ꯎꯝ ꯍꯥꯏꯗꯤ ꯀꯣꯕꯤꯁꯦ ꯂꯩꯕꯗꯅꯦ ꯑꯩꯗꯤ ꯅꯍꯥꯟ ꯍꯥꯏꯗꯤ ꯁꯥꯛ ꯆꯥꯒꯦꯅ ꯑꯩꯁꯦ ꯀꯣꯕꯤ ꯀꯦ ꯖꯤ ꯑꯃꯈꯛ ꯂꯩꯔꯛꯑꯦꯕ ꯑꯗꯨꯒ ꯑꯩ ꯇꯤ ꯑꯁ ꯃꯅꯨꯡꯗꯣ ꯐꯖꯅ ꯌꯦꯡꯍꯧꯗꯗꯅ ꯍꯥꯏꯗꯤ ꯃꯄꯥꯟꯗꯅ ꯀꯩꯝ ꯇꯧꯗꯕ ꯃꯥꯜꯂꯒ ꯃꯅꯨꯡꯁꯨ ꯇꯤꯟ ꯈꯔ ꯆꯥꯔꯝꯗꯅ ꯑꯩꯗꯤ ꯃꯅꯥꯗꯣ ꯐꯅ ꯌꯥꯝ ꯀꯣꯛꯇꯣꯛꯑꯒ ꯂꯪꯊꯣꯛꯈ꯭ꯔꯦꯗꯅ
ꯑꯗꯨꯕꯨꯗꯤꯁ ꯃꯇꯝ ꯇꯤꯟ ꯈꯔꯗꯤ ꯇꯥꯔꯛꯑꯕꯅꯤ ꯆꯦꯜꯂꯕꯅꯤ ꯍꯌꯦꯡ ꯂꯧꯕ ꯀꯥꯟꯅ ꯈꯔ ꯐꯖꯅ ꯌꯦꯡꯉ ꯅꯒꯂꯗ꯭ꯔꯗꯤ
ꯍꯣꯏ ꯑꯗꯨꯅꯦ ꯍꯥꯏꯗꯤ ꯎ ꯁꯤꯡꯖꯨꯒꯨꯝꯕꯗꯗꯤ ꯍꯥꯏꯗꯤ ꯀꯣꯕꯤ ꯃꯁꯥ ꯅꯥꯟꯕ ꯑꯗꯒꯤ ꯑꯩꯈꯣꯏ ꯃꯆꯨꯡꯕ ꯌꯥꯎꯗꯕ ꯈꯔ ꯀꯪꯕ ꯑꯗꯨ ꯅ ꯍꯥꯎꯋꯤꯗꯅ
ꯍꯣꯏ ꯍꯣꯏ
ꯑꯗꯣ ꯅꯣꯏ ꯑꯗꯣ ꯑꯗꯨ ꯐꯖꯅ ꯑꯝꯇ ꯐꯦꯡꯇꯣꯛꯑ ꯍꯥꯏꯗꯤ ꯅꯣꯏꯒꯤ ꯊꯥꯡꯗꯨꯅ ꯍꯥꯏꯗꯤ ꯁꯤꯡꯖꯨꯒꯤ ꯀꯣꯕꯤꯒꯨꯝꯕ ꯁ ꯑꯩꯈꯣꯏꯕꯨꯗꯤ ꯌꯥꯝ ꯅꯨꯡꯉꯥꯏꯕ
ꯎꯝ
ꯍꯧꯕꯅꯤꯅ ꯖꯠ ꯖꯠ ꯁꯣꯏꯕ ꯃꯇꯝꯗꯀꯣ
ꯍꯣꯏ ꯍꯣꯏ ꯌꯥꯏ ꯌꯥꯏ
ꯑꯣꯏꯗꯨꯅꯦ ꯑꯗꯣ ꯑꯁ ꯑꯗꯨꯝ ꯍꯥꯏꯗꯤ ꯀꯦꯂꯤꯆꯅꯥ ꯀꯩꯀꯩ ꯌꯥꯎꯗꯧꯔꯃꯤꯅ ꯑꯗꯗꯒꯤ ꯈ‌ꯦꯁꯤ ꯀꯥꯁꯨ ꯇꯧ ꯑꯗꯨꯅꯤꯅ ꯍꯥꯏꯗꯤ ꯕꯣꯔꯥꯒꯨꯝꯕꯁꯤꯗꯤ ꯑꯗꯨꯝ ꯍꯥꯞ
ꯍꯥꯞꯄꯒꯨꯝꯁꯤ ꯍꯥꯞꯄꯒꯨꯝꯁꯨ ꯍꯥꯞꯄꯒꯨꯝꯁꯨ ꯌꯥꯔꯦ ꯃ ꯃꯌꯥꯝ ꯌꯥꯝꯃꯦꯌꯥꯝꯃ‌ꯦ ꯃꯆꯜ
ꯎꯝ ꯃꯌꯥꯝ ꯌꯥꯝꯍꯜꯂꯒꯗꯤ ꯑꯩꯈꯣꯏ ꯊꯥꯎꯅꯅꯨꯡ ꯀꯩꯀꯥꯏ ꯌꯥꯝ ꯑꯃ ꯂꯒ ꯒꯤ ꯕꯨ ꯊꯪ ꯀꯂꯒ ꯃꯥꯗꯤ ꯃꯍꯥꯎꯒꯨꯝ ꯑꯃ ꯂꯧꯕ
ꯃꯥꯅꯦ ꯃꯥꯅꯦ ꯍꯣꯏ ꯑꯗꯨꯅꯦ ꯎꯠꯇꯤ ꯤ ꯈꯔ ꯇꯧꯁꯜꯂꯛꯒ ꯀꯣ ꯍꯃꯜꯗꯣ ꯀꯦꯖꯤ ꯑꯃ ꯂꯧꯔꯒ ꯀꯦꯖꯤ ꯃꯈꯥꯏ ꯀꯦꯖꯤ ꯃꯈꯥꯏꯗꯨꯅ ꯑꯃꯅ ꯀꯉꯧꯔꯕ ꯃꯥꯅ ꯎꯇꯤ ꯊꯣꯡꯉꯔꯕ ꯍꯒꯟ ꯀꯁꯤ ꯃꯈꯥꯏ ꯊꯨꯡꯉꯒꯥꯏꯁꯤꯦ ꯌꯥꯝꯈ꯭ꯔꯕ ꯄꯣꯠꯅꯦꯕ
ꯎꯝ ꯑꯩꯈꯣꯏ ꯍꯥꯏꯗꯤ ꯎꯇꯤꯗꯣ ꯃꯍꯤ ꯌꯥꯝ ꯀꯟꯅ ꯂꯥꯡꯗ꯭ꯔꯒꯁꯨ ꯁꯦ ꯃꯍꯤ ꯌꯥꯝ ꯀꯟꯅ ꯅꯪꯗ꯭ꯔꯒꯁꯨ ꯑꯗꯨꯝ ꯈꯔ ꯂꯥꯡꯂꯤ ꯂꯥꯡꯂꯤ ꯇꯧꯕꯗꯣ ꯑꯗꯨꯝ
ꯎꯝ ꯌꯥꯏ ꯌꯥꯏ ꯌꯥꯏ ꯅꯪꯕꯁꯦ ꯑꯩꯒꯤ ꯑꯣꯏꯅꯗꯤ ꯄꯥꯝꯖꯗꯦ ꯃꯍꯤ
ꯑꯣ ꯑꯗꯨꯅꯦ ꯍꯥꯏꯗꯤ ꯎ ꯇꯤꯁꯦ ꯃꯍꯤ ꯂꯥꯡꯕꯅ ꯈꯔ ꯁꯨ ꯄꯥꯝꯖꯩꯑꯕ ꯍꯥꯏꯗꯤ ꯅꯪ ꯅꯪ ꯂꯥꯎꯕꯁꯤꯁꯨ ꯍꯦꯛ ꯍꯩꯅꯗꯕ ꯍꯥꯏ ꯍꯥꯏꯇꯥꯔꯦ ꯄꯥꯝꯖꯗꯕ
ꯍꯣꯏ ꯑꯗꯨꯅꯤ ꯑꯗꯨꯅꯤ
ꯎꯝ ꯗꯨꯅꯤ ꯑꯁ ꯑꯗꯣ
ꯈ꯭ꯔꯦꯆꯤꯒ ꯆꯥꯕꯗꯤ ꯑꯔꯥꯡꯕꯅ ꯍꯦꯟꯅ ꯆꯥꯅꯕꯅꯤꯅ
ꯑꯗꯣ ꯅꯣꯏꯗꯨꯗ ꯍꯥꯏꯕꯗꯤ ꯍꯩꯅꯧ ꯑꯍꯥꯎꯕ ꯑꯃꯍꯨꯟꯕ
ꯍꯩꯅꯧꯁꯦ ꯑꯩꯈꯣꯏ ꯍꯩꯅꯧꯁꯦ ꯈ ꯊꯦꯡꯒꯜꯂꯦꯕꯀꯣ ꯑꯗꯨꯅ ꯑꯃꯨꯟꯕꯁꯦ ꯌꯥꯎꯗ꯭ꯔꯤ ꯍꯧꯖꯤꯛꯀꯤ ꯑꯣꯏꯅꯗꯤ ꯊꯦꯡꯒꯜꯂꯦꯕ ꯑꯊꯦꯡꯕꯤ ꯑꯣꯏꯕꯅꯤꯅ
ꯑꯣ ꯑꯁ ꯑꯗꯣ ꯍꯥꯏꯗꯤ ꯃꯨꯂꯗꯤ ꯑꯩꯗꯣ ꯍꯩꯅꯧꯁꯦ ꯑꯩꯈꯣꯏꯗ ꯄꯥꯟꯕꯨꯗꯤ ꯄꯥꯜꯂꯦ ꯑꯗꯣ ꯃꯣꯏꯁꯤꯗꯤ ꯍꯥꯏꯗꯤ ꯌꯥꯝ ꯊꯦꯡꯕꯤꯗꯨꯅꯦꯕ ꯑꯩꯈꯣꯏ ꯒꯤꯖꯨ ꯑꯗꯨꯅ ꯁꯨꯝ ꯍꯩꯅꯧ ꯑꯃꯨꯟꯕꯁꯦ ꯕꯖꯥꯔꯗꯒꯤꯒ ꯂꯩꯕꯁꯤꯗꯤ ꯑꯩꯈꯣꯏ ꯑꯅꯤꯔ ꯑꯍꯨꯝꯂꯛꯄꯨꯗꯤ ꯂꯩꯔꯒ ꯆꯥꯈ꯭ꯔꯦ ꯑꯗꯣ ꯑꯩꯈꯣꯏ ꯃꯍꯥꯎꯁꯦ ꯏꯧ ꯌꯧꯗꯩ ꯏꯆꯝ ꯆꯝꯕ ꯍꯥꯏꯇꯥꯔꯦ
ꯎꯝ
ꯃꯣꯏꯅ ꯆꯥ
ꯑꯩꯈꯣꯏꯒꯤꯁꯨ ꯃꯊꯪ ꯊꯥꯗꯒꯤꯗꯤ ꯃꯨꯟꯕ ꯍꯧꯔꯛꯑꯅꯤꯗ
ꯑꯣ ꯑꯗꯨꯗꯤ ꯃꯨꯜꯂꯀꯥꯟꯗ ꯑꯝ ꯃꯨꯜꯂꯀꯥꯟꯗ ꯑꯃ ꯅꯤꯇꯪ ꯂꯧꯍꯧꯕ ꯇꯥꯔꯦ
ꯍꯣꯏ ꯂꯧꯑꯣ ꯂꯧꯑꯣ ꯌꯥꯅꯤ
ꯎꯝ ꯃꯔꯨꯗꯨꯁꯨ ꯍꯥꯏꯗꯤ ꯑꯩꯈꯣꯏ ꯆꯥꯕ ꯀꯩꯀꯩ ꯂꯣꯏꯔꯒ ꯒ ꯑꯗꯨꯝ ꯄꯨꯨꯟꯖꯜꯂꯒ ꯑꯗꯨꯝ ꯃꯥꯗꯤ ꯑꯗꯨꯝ ꯆꯣꯡꯈꯠꯂꯤꯗꯅ
ꯃꯥꯟꯅꯦ ꯃꯥꯟꯅꯦ ꯃꯥꯟꯅꯦ
ꯍꯥꯏꯗꯤ ꯍꯩ ꯎꯝ ꯍꯩ ꯔꯥꯁꯤꯗꯤ ꯑꯩꯅꯁꯨ ꯈꯔ ꯑꯗꯨꯝ ꯑꯀꯣꯏꯕꯗ ꯑꯗꯨꯝ ꯊꯥꯖꯅꯤꯡꯕ ꯑꯗꯨꯝ ꯊꯥꯕꯨ ꯊꯥꯔ ꯑꯗꯨꯝ ꯆꯍꯤ ꯑꯃꯅꯤ ꯑꯣꯜꯂꯛꯄꯗ ꯑꯗꯨꯝ ꯄꯥꯟꯗꯅ ꯑꯗꯨꯝ ꯆꯥꯕ ꯑꯗꯨꯝ ꯍꯧꯋꯤꯁꯤꯅꯦ
ꯍꯣꯏ ꯍꯣꯏ ꯃꯥꯟꯅꯤ ꯂꯧꯑꯣ ꯂꯧꯑꯣ ꯑꯇꯩ ꯄꯥꯝꯕꯤ ꯆꯥꯔ ꯃꯈꯜ ꯃꯈꯜ ꯑꯍꯨꯝ ꯃꯗꯤ ꯄꯥꯜꯂꯤꯦ ꯂꯣꯏꯅ ꯃꯈꯟ ꯁꯨꯅꯕ ꯑꯃꯃꯝ ꯄꯤꯔꯛꯀꯦ
ꯑ ꯑꯣ ꯌꯥꯏꯌꯦ
ꯑ
ꯑꯗꯣ ꯑꯩꯁꯦ ꯑꯥ ꯉꯥꯅꯨ ꯃꯆꯥ ꯈꯔ ꯄꯥꯝꯕꯅꯦ ꯑꯗꯣ ꯅꯣꯏꯒꯤ ꯗꯥꯏ ꯑꯅꯛꯄꯗ ꯉꯥꯅꯨ ꯃꯆꯥ ꯑꯣꯟꯅꯕꯒ ꯌꯥꯎꯕ꯭ꯔꯣ꯫
ꯑꯥ ꯑꯁꯣꯝ ꯃꯃꯥꯡ ꯃꯃꯥꯡꯒꯤ ꯃꯃꯥꯡꯂꯣꯝꯒꯤꯗ ꯌꯥꯎꯅꯦ ꯑꯩ ꯍꯪꯕꯤꯔꯛꯀꯦ ꯃꯣꯏꯒꯤꯗ ꯌꯣꯟꯒꯗ꯭ꯔꯥꯩꯅ꯫
ꯍꯣꯏ ꯍꯥꯏꯗꯤ ꯎꯝ ꯑꯥ ꯑꯩꯁꯨ ꯉꯥꯅꯨꯁꯦ꯫ ꯌꯥꯝ ꯀꯟꯅ ꯌꯥꯝꯗ꯭ꯔꯁꯨ ꯃꯔꯤ ꯃꯉꯥꯇꯪ ꯂꯣꯏꯅꯤꯡꯕ꯫
ꯑꯥ ꯕꯖꯥꯔꯗꯕꯨꯗꯤ ꯐꯪꯅꯤꯗ꯫
ꯍꯣꯏ ꯑꯗꯣ ꯁꯨꯝ ꯍꯥꯏꯗꯤ꯫ ꯅꯣꯏ ꯑꯗꯥꯏꯗ ꯅꯛꯅꯕ ꯂꯩꯔꯒꯗꯤ꯫ ꯀꯣ ꯑꯗꯨꯗꯩ ꯂꯧꯕꯅ ꯑꯃꯨꯛ ꯐꯩꯗꯅ꯫ ꯈꯔ꯫
ꯍꯣꯏ ꯍꯣꯏ꯫